ꯍꯜꯂꯣ
ꯇꯥꯔꯕꯣ ꯍꯟꯗꯛꯇꯤ
ꯇꯥꯔꯦ
ꯑꯣ ꯑꯁ ꯈꯣꯢꯖꯦ ꯃꯩꯁꯦ ꯃꯣꯏ ꯃꯨꯊꯛ ꯃꯨꯠꯈ꯭ꯔꯦꯅꯦ ꯇꯧꯋꯤꯁꯤꯗꯤ
ꯀꯩꯗꯧꯕ
ꯃꯩ ꯃꯨꯠꯈ꯭ꯔꯦꯕ ꯑꯩꯈꯣꯏꯒꯤ ꯑꯩ ꯍꯦꯛ ꯊꯣꯔꯛꯄꯒ
ꯑꯗꯨꯗꯤ ꯁꯤ ꯁꯤꯗ ꯂꯥꯛꯑꯣꯗꯅ
ꯑꯦ ꯂꯥꯛꯀꯅꯤꯍꯦ ꯃꯩꯕꯨꯗꯤ ꯍꯥꯏꯗꯤ ꯁꯨꯝ ꯑꯩꯅ ꯀꯥꯗꯒꯤ ꯍꯦꯛ ꯊꯣꯔꯛꯄꯒ ꯃꯩ ꯃꯨꯠꯈꯤꯕ ꯑꯗꯨꯅꯤꯗ
ꯃꯩ ꯌꯥꯝ ꯅꯨꯡꯉꯥꯏꯇꯝꯅꯤꯀꯣ ꯍꯧꯖꯤꯛ ꯀꯥꯟ
ꯑꯥ ꯅꯨꯡꯉꯥꯏꯇꯦ ꯑꯗꯨꯕꯨꯗꯤ ꯑꯗꯣ ꯉꯁꯥꯏꯗꯨ ꯀꯃꯥꯏ ꯇꯧꯒꯤꯗꯨ ꯈꯪꯕ꯭ꯔꯥ ꯑꯩ ꯅꯣꯏꯗꯩ ꯍꯟꯒꯤꯕꯗꯣ ꯑꯗꯨꯗ ꯑꯩꯖꯦ ꯀꯩꯅꯣ ꯇꯧꯔꯦ ꯀꯥꯗ ꯆꯪꯕꯒ ꯑꯩꯒꯤ ꯅꯥꯀꯟꯒꯤ ꯑꯅꯤꯗꯣ
ꯑꯥ
ꯀꯥ ꯑꯍꯨꯝ ꯁꯨꯏꯗꯅ ꯑꯩꯅ ꯈ꯭ꯋꯥꯏ ꯀꯥꯆꯤꯟꯅꯤꯗꯅ ꯃꯌꯥꯏꯒ ꯑꯁꯣꯝ ꯃꯇꯥꯏꯒꯗꯨ ꯍꯦꯛꯇ ꯈꯠꯅ ꯈꯠꯂꯛꯑꯝꯅꯦꯃꯦ
ꯀꯥ ꯑꯟ ꯑꯅꯤꯁꯨꯕꯗꯨꯒ ꯃꯇꯥꯏꯗꯨꯒꯔꯣ
ꯑꯥ ꯑꯥ
ꯀꯔꯤ ꯍꯥꯏꯅꯩꯅꯣ
ꯑꯗꯨꯗꯨꯒ ꯃꯣꯏꯖꯦ ꯀꯩꯅꯣ ꯇꯧꯅꯕ ꯖꯥꯠꯅꯦ ꯃꯌꯥꯏꯒꯤꯗꯨꯕꯨꯗꯤ ꯈꯔ ꯑꯉꯥꯡꯅꯤꯗꯅ ꯃꯥꯖꯦ ꯇꯨꯌꯦꯞ ꯂꯣꯏꯕꯗ ꯈꯤꯇꯪꯁꯨ ꯉꯥꯏꯔꯝꯈꯤꯅꯤꯕ ꯑꯗꯨꯒ ꯑꯁꯣꯝ ꯅꯥ ꯀꯟꯒꯤꯗꯨꯗꯤ ꯃꯥꯗꯤ ꯆꯍꯤ ꯊꯥꯔꯇꯤ ꯍꯦꯜꯂꯕꯅꯦꯕꯀꯣ
ꯑꯥ
ꯑꯗꯨꯒ ꯀꯃꯥꯏ ꯇꯧꯒꯦꯗ ꯃꯥꯗꯤ ꯗꯥꯏꯕꯤꯇꯤꯁꯁꯨ ꯂꯩꯕꯒꯤ ꯃꯁꯥꯗꯣ ꯇꯦꯟꯁꯟꯖꯨ ꯈꯔ ꯀꯥꯖꯕ ꯑꯗꯨꯒꯤ ꯑꯉꯥꯡ ꯇꯨꯏꯁꯟ ꯀꯩꯀꯥ ꯆꯠꯄꯒꯤ ꯋꯥꯖꯨ ꯋꯥꯕ ꯍꯥꯏꯗꯤ ꯍꯜꯂꯛꯇꯅ ꯈꯣꯠꯂꯛꯇꯅ ꯍꯩ ꯍꯤꯗꯥꯛ ꯀꯩꯀꯥ ꯆꯥꯕꯒꯤꯀꯣ ꯍꯥꯏꯗꯤ ꯃꯥꯖꯦ ꯌꯥꯝ ꯄꯣꯊꯥꯅꯤꯡꯂꯖꯨ ꯄꯥꯝꯕꯅꯦꯕ ꯌꯥꯝ ꯄꯤꯁꯐꯨꯜꯂꯤ ꯇꯨꯝꯕꯒ ꯄꯥꯝꯕ ꯀꯥꯡꯒꯨꯗꯣ
ꯑꯥ
ꯍꯥꯏꯗꯤ ꯇꯨꯝꯕꯒ ꯀꯥꯏꯕꯗ ꯃꯁꯥꯗ ꯌꯥꯝꯅ ꯇꯦꯟꯁꯟ ꯀꯥꯖꯕ ꯃꯤꯗꯨ ꯑꯣꯏꯕꯗꯩ ꯀꯃꯥꯏꯟ ꯇꯧꯒꯦꯗ ꯉꯁꯥꯏꯒꯤ ꯃꯌꯥꯏꯒꯤꯗꯣ ꯑꯗꯨꯗꯤ ꯃꯥꯗꯤ ꯃꯃꯥꯟꯅꯕ ꯄꯨꯁꯜꯂ ꯍꯦꯛꯇ ꯂꯥꯡꯉꯕ ꯖꯥꯠꯅꯤꯗꯅ ꯑꯩꯒꯤ ꯆꯠꯈꯤꯕꯗꯨꯋꯥꯏꯗꯩ ꯂꯥꯛꯍꯣ ꯂꯥꯛꯍꯧꯔꯕꯅꯦꯕ ꯃꯣꯏ ꯃꯃꯥꯟꯅꯕ ꯈꯔ ꯑꯗꯨꯗꯩꯗꯤ ꯒꯦꯝꯕꯨ ꯁꯥꯟꯅꯕꯑꯣ ꯂꯥꯡꯖꯟꯕꯑꯣ ꯇꯧꯕꯗꯩꯗꯤ ꯑꯅꯤꯗꯨ ꯁꯥꯎꯅꯟ ꯑꯃꯗꯨ ꯁꯥꯎꯅꯤꯡꯗꯅ ꯉꯥꯡ ꯈꯣꯠꯇꯅ ꯀꯩꯅꯣ ꯇꯧꯅꯔꯦ ꯍꯥꯏꯗꯤ ꯂꯥꯎꯅꯔꯦ ꯅꯥꯀꯟ ꯅꯥꯀꯟꯗꯒꯤ
ꯑꯥ
ꯑꯗꯩꯗꯤ ꯑꯉꯥꯡꯅ ꯑꯉꯥꯡꯗꯨꯖꯨ ꯏꯁ ꯃꯥꯖꯨ ꯂꯤꯡꯅ ꯉꯥꯡꯉꯦ ꯁꯤ ꯑꯩꯖꯨ ꯀꯥ ꯕꯔꯥ ꯊꯤꯔꯤꯕꯨ ꯈꯣꯠꯂꯤꯕꯨ ꯑꯗꯨꯑꯗꯥ ꯇꯧꯕ ꯅꯣꯡ ꯐꯥꯗꯣꯛ ꯋꯥꯔꯤ ꯁꯥꯟꯅꯕ ꯈꯣꯠꯅꯕꯅꯦ ꯑꯩꯈꯣꯏꯖꯨ ꯁꯥꯟꯅꯩ ꯅꯪꯖꯨ ꯁꯥꯟꯅꯩꯗꯨꯗꯤ ꯈꯣꯠꯂꯤꯗꯨꯗꯤ ꯒꯥꯏꯟ ꯇꯧꯗꯅꯀꯣ ꯉꯥꯡꯈꯠꯅꯔꯛꯑꯦꯅꯦ ꯃꯕꯥꯅꯤꯖꯦ ꯑꯗꯨꯗꯩ ꯑꯃꯗꯨ ꯊꯣꯂꯛꯑꯒ ꯑꯁ ꯊꯣꯡ ꯑꯝꯇ ꯍꯥꯡꯉꯣ ꯊꯣꯡ ꯑꯝꯇ ꯍꯥꯡꯉꯣ ꯇꯧꯔꯒ ꯇꯧꯒꯤꯕꯗꯩꯗꯤ ꯀꯩꯅꯣꯕꯨꯗꯤ ꯈꯨꯠ ꯊꯥꯅꯕꯕꯨꯗꯤ ꯌꯥꯎꯗꯦꯕꯀꯣ ꯑꯗꯨꯒ ꯈꯔꯗꯤ ꯉꯥꯡꯅꯒ꯭ꯔꯦ ꯃꯥꯏ ꯃꯃꯥꯟꯅꯕ ꯑꯃꯖꯨ ꯂꯩꯕ ꯑꯗꯨꯗꯩ ꯑꯃꯗꯨꯖꯨ ꯏꯀꯥꯏꯔꯕꯖꯥꯅꯦꯕ ꯑꯉꯥꯡꯗꯣ ꯑꯗꯨꯒꯤ ꯃꯥꯖꯨ ꯔꯦꯁꯄꯣꯟꯕꯨꯗꯤ ꯇꯧꯖꯩꯅꯦꯕ ꯍꯥꯏꯗꯤ ꯑꯗꯨꯒ ꯃꯃꯥꯟꯅꯕ ꯑꯗꯨꯖꯨ ꯌꯥꯎꯔꯒ ꯑꯗꯨꯝ ꯀꯩꯅꯣ ꯇꯧꯔꯦ ꯑꯩꯖꯨ ꯅꯣꯡ ꯐꯥꯇꯣꯛꯇ ꯂꯥꯛꯄꯅꯦ ꯉꯁꯤꯇꯪ ꯂꯥꯛꯄꯖꯤꯗ ꯁꯥꯏꯟ ꯇꯧꯕꯖꯤꯗꯤ ꯏꯀꯥꯏ ꯈꯣꯠꯂꯦ ꯏꯌꯥꯝꯕ ꯑꯗꯨ ꯑꯗꯥ ꯇꯧꯕ ꯈꯔ ꯉꯟꯅ ꯍꯥꯏꯕꯤꯔꯝꯃꯗꯤ ꯐꯒꯗꯝꯅꯤ ꯈꯣꯠꯀꯗꯝꯅꯦ ꯑꯩꯈꯣꯏꯅ ꯒꯦꯝ ꯁꯥꯟꯅꯕꯗꯣ ꯑꯩꯈꯣꯏꯁꯨ ꯈꯪꯗꯦ ꯈꯣꯠꯇꯦ ꯑꯩꯈꯣꯏꯗꯤ ꯁꯨꯝ ꯅꯨꯡꯉꯥꯏꯕꯒꯤ ꯁꯨꯝ ꯌꯥ-ꯌꯥ ꯂꯥꯎꯗꯅ ꯁꯥꯟꯅꯕꯅꯤ ꯍꯣꯁꯇꯦꯜꯗ ꯂꯩꯔꯝꯕꯗꯒꯤ ꯁꯨꯝ ꯔꯦꯟꯇ ꯀꯩꯗ ꯊꯣꯂꯛꯄꯒꯤ ꯃꯣꯏꯗꯣ ꯌꯥꯝ ꯅꯨꯡꯉꯥꯏꯕ ꯇꯥꯏꯃꯤꯡꯗꯤ ꯑꯣꯏꯕ ꯀꯥꯡꯒꯨ ꯑꯣꯏꯗꯣꯏꯖꯥꯠꯅꯦꯕ꯫ ꯍꯧꯖꯤꯛꯀꯥꯟ ꯑꯉꯥꯡꯒꯩꯖꯦ ꯑꯗꯩꯗꯤ ꯑꯈꯣꯏꯖꯨ ꯍꯣꯁꯇꯦꯜ ꯑꯣꯏꯔꯝꯃꯗꯤ ꯂꯥꯡꯉꯣꯏ꯫ ꯈꯣꯠꯂꯣꯏ ꯑꯗꯨꯗ ꯇꯧꯕ ꯑꯈꯣꯏꯗꯤ ꯋꯥꯔꯗꯦꯟꯒꯕꯥꯎ ꯈꯠꯅꯔꯤꯅꯤ ꯈꯣꯠꯂꯤꯅꯤ ꯒꯥ ꯇꯧꯔꯒ ꯉꯥꯡꯅꯔꯛꯑꯦꯅꯦ ꯑꯉꯥꯡꯒꯩꯖꯤꯁꯨ ꯑꯃꯨꯛ
ꯑꯗꯩꯗꯤ ꯑꯍꯟꯗꯨꯖꯨ ꯁꯥꯎꯗꯤ ꯁꯥꯎꯅꯤꯡꯉ ꯃꯥꯜꯂꯦ ꯑꯗꯨ ꯃꯥꯥ ꯈꯔꯗꯤ ꯇꯞꯊꯔꯦꯕ ꯑꯗꯣꯍꯣꯏ ꯅꯣꯏ ꯒꯦꯝ ꯁꯥꯅꯕꯗꯣ ꯑꯩꯗꯤ ꯅꯣꯏ ꯀꯩꯅꯣ ꯇꯧꯒꯤꯗ꯭ꯔꯥ ꯈꯟꯕꯅꯦ ꯅꯣꯏ ꯑꯃꯥꯅꯤ ꯁꯥꯟꯅꯔ ꯂꯣꯏꯁꯤꯟꯒꯤꯗ꯭ꯔꯥ ꯈꯟꯕꯅꯦ ꯑꯗꯨꯗꯤ ꯅꯠꯇꯦ ꯅꯣꯏꯗꯤ ꯑꯗꯨꯝ ꯀꯩꯅꯣ ꯇꯧꯈꯠꯂꯑꯝꯅꯤꯅ ꯑꯩꯖꯨ ꯅꯨꯡꯉꯥꯏꯇꯦ ꯈꯣꯠꯇꯦ ꯇꯨꯝꯕꯒꯤ ꯑꯦꯂꯥꯝꯕꯥꯎ ꯊꯝꯃꯤꯅꯦ ꯑꯩꯗꯤ꯫ ꯈꯣꯠꯄꯗꯤ ꯑꯦ ꯇꯧꯈꯠꯂꯛꯑꯦꯅꯦ ꯑꯗꯨ ꯑꯩꯉꯣꯟꯗ ꯖꯨ ꯑꯍꯟꯖꯦ ꯃꯦꯁꯦꯖ ꯊꯥꯔꯛ ꯂꯩꯔꯝꯕ ꯑꯩꯅ ꯎꯗꯕ ꯑꯩ ꯂꯥꯏꯕ꯭ꯔꯦꯔꯤ ꯆꯠ ꯄ꯭ꯔꯅ ꯑꯩꯉꯣꯟ ꯃꯦꯁꯦꯖ ꯊꯥꯔꯛ ꯂꯩꯔꯝꯃꯦꯕꯀꯣ ꯀꯣꯟꯅ ꯃꯣꯏ ꯈꯠꯅ ꯂꯣꯏꯀꯥꯟꯗ ꯎꯔꯕ ꯑꯩꯗꯤ ꯃꯦꯁꯦꯖꯁꯦ ꯈꯠꯅꯗ꯭ꯔꯤꯉꯩꯗꯗꯤ ꯊꯥꯔꯛꯄ ꯑꯣꯏꯕꯖꯥꯅꯦꯕ ꯑꯩꯅ ꯃꯈꯥꯗ ꯈꯣꯡ ꯍꯥꯝꯕ ꯀꯩꯀꯥ ꯆꯠꯂꯤꯉꯥꯏꯗ ꯃꯦꯁꯦꯖꯖꯦ ꯊꯦꯡꯅꯍꯧꯗꯕ ꯑꯣꯏꯗꯣꯏꯅꯦꯕ
ꯑꯥ
ꯑꯩꯖꯨ ꯍꯟꯗ꯭ꯔꯦ ꯇꯟꯗꯅꯕ ꯃꯣꯢ ꯈꯠꯅ ꯂꯩꯕꯗꯨꯗ ꯃꯤꯆꯪꯖꯨ ꯑꯃꯨꯛ ꯆꯪꯅꯤꯡꯗꯕ ꯍꯥꯏꯇꯥꯔꯦ꯫ ꯍꯥꯏꯗꯤ ꯑꯩꯉꯣꯟꯗꯁꯨ ꯑꯃꯗꯨ ꯃꯤꯆꯪ ꯍꯦꯛ ꯆꯪꯉꯨꯕꯗ ꯍꯥꯏꯗꯤ ꯁꯨꯃꯥꯏꯅ ꯋꯥꯔꯤ ꯁꯥꯟꯅꯕ ꯈꯣꯠꯅꯕ ꯇꯧꯕ ꯃꯇꯝꯗ ꯀꯥꯏꯗꯣꯏꯅꯦꯕ
ꯅꯪꯒꯤ ꯑꯃ ꯆꯍꯤ ꯀꯨꯟꯊ꯭ꯔꯥ ꯁꯨꯔꯕ ꯑꯍꯟꯗꯣ ꯍꯥꯟꯅꯗꯤ ꯃꯌꯥꯏꯗ ꯂꯩꯔꯝꯗꯥꯏꯅꯦ꯫
ꯂꯩꯔꯝꯕꯅꯤ
ꯑꯣ ꯃꯇꯥꯏ ꯍꯣꯡꯗꯣꯛꯈꯤꯔꯣ ꯃꯥ?
ꯃꯥ ꯍꯣꯡꯗꯣꯛꯈ꯭ꯔꯤꯕ ꯑꯗꯨꯃꯥꯏ ꯇꯧꯕꯗꯩ ꯃꯌꯥꯏꯗꯨꯗ ꯑꯃꯨꯛ ꯂꯥꯛꯁꯜꯂꯦꯗꯅ ꯑꯗꯨ ꯃꯌꯥꯏꯗꯨ ꯑꯦ ꯍꯧꯖꯤꯛꯇꯤ ꯈꯔꯕꯨ ꯐꯔꯝꯅꯦꯍꯦ꯫ ꯑꯅꯤ ꯂꯩꯃꯤꯟꯅꯔꯝꯃꯦ ꯀꯥ ꯄꯤꯛꯈ꯭ꯔꯕꯗꯣ ꯑꯈꯣꯏꯗꯤ ꯄꯤꯛꯏꯗꯅ ꯀꯥꯗꯣ
ꯑꯥ
ꯑꯗꯨꯗ ꯃꯣꯏ ꯑꯅꯤ ꯂꯩꯕꯗꯗꯤ ꯏꯃꯥꯏ ꯃꯥ ꯀꯃꯥꯏ ꯇꯧꯒꯦꯗꯥ ꯄꯨꯔꯥ ꯈꯠꯅꯔꯝꯅꯦꯃꯤ ꯍꯥꯏꯗꯤ ꯈꯠꯅꯕ ꯍꯥꯏꯗꯤ ꯑꯗꯨꯝ ꯁꯥꯎꯅꯕꯗꯣ ꯑꯗꯣ ꯅꯨꯄꯤ ꯈꯠꯅꯕ ꯃꯣꯏꯁꯤꯅ ꯑꯃꯨꯛ ꯍꯥꯏꯗꯤ ꯑꯃ ꯂꯩꯔꯝꯃꯤꯕ ꯑꯃꯗꯨꯁꯨ ꯅꯨꯄꯤ ꯐꯖꯅ ꯈꯠꯅꯕ ꯍꯥꯏꯇꯥꯔꯦ꯫ ꯑꯗꯨꯗꯩꯗꯤ ꯅꯍꯥꯗꯨꯖꯨ ꯑꯃꯨꯛ ꯃꯇꯧ ꯇꯝꯃꯦꯗꯅ꯫
ꯑꯥ
ꯍꯥꯏꯗꯤ ꯑꯃꯗꯨꯅ ꯈꯔ ꯑꯍꯟꯅꯦꯕ ꯃꯕꯥꯅꯤ ꯂꯩꯃꯤꯅꯔꯝꯃꯦ ꯍꯥꯏꯖꯤꯗ꯫ ꯍꯥꯏꯗꯤ ꯑꯃꯗꯨꯗꯤ ꯑꯃꯨꯛ ꯍꯣꯡꯗꯣꯛꯈ꯭ꯔꯦꯕ ꯍꯧꯖꯤꯛꯄꯨꯗꯤ ꯑꯗꯨ ꯇꯧꯕꯗꯩꯗꯤ ꯑꯥ ꯑꯥ ꯍꯨꯖꯤꯛꯀꯤ ꯑꯉꯥꯡꯁꯤꯁꯨ ꯃꯇꯧ ꯇꯝꯃꯛꯄꯗꯤ ꯑꯣꯏꯗꯣꯏꯅꯦꯕ ꯍꯨꯖꯤꯛꯀꯤ ꯅꯨꯄꯥ ꯅꯨꯄꯤ ꯈꯠꯅꯕꯒ ꯈꯣꯠꯄ ꯇꯧꯕ ꯑꯗꯨ ꯌꯥꯗꯣꯏ ꯅꯤꯡꯗꯅ ꯃꯥꯖꯨ ꯇꯝꯃꯛꯄꯗꯤ ꯑꯣꯏꯗꯣꯏꯅꯦꯕ꯫ ꯑꯗꯨ ꯀꯃꯥꯏ ꯇꯧꯒꯦꯗꯣ ꯃꯕꯥꯅꯤꯁꯤ ꯀꯣꯆꯤꯡ ꯇꯝ ꯂꯥꯛꯄꯅꯦꯕ ꯁꯤꯗ ꯚꯤꯖꯟ ꯑꯅ ꯑꯝ ꯂꯩ
ꯎꯝ
ꯑꯦꯝ ꯌꯨ ꯑꯣꯄꯣꯖꯤꯠꯗ ꯑꯗꯨ ꯑꯥ ꯑꯥ ꯃꯣꯏꯒꯤ ꯀꯣꯆꯤꯡ ꯇꯧꯕꯝ ꯑꯝ ꯂꯩꯃꯥꯜꯂꯦ
ꯈꯪꯉꯦ ꯈꯪꯉꯦ
ꯑ ꯑꯗꯨꯗ ꯀꯣꯆꯤꯡ ꯇꯧ ꯂꯥꯛꯄꯖꯤꯗ ꯀꯩꯅꯣ ꯇꯧꯕꯅꯦꯕ ꯃꯣꯏꯖꯦ ꯍꯥꯟꯅꯖꯨ ꯈꯪꯅꯔꯛꯇꯦꯅ ꯍꯥꯏꯕꯀꯣ
ꯑ
ꯑꯗꯨꯒ ꯑꯗꯨꯝ ꯃꯣꯏ ꯀꯣꯆꯤꯡ ꯇꯧꯃꯤꯟꯅꯕꯗꯨꯗ ꯊꯦꯡꯅꯔꯤꯔ ꯅꯠꯇ꯭ꯔꯒꯅ ꯑꯗꯥꯏꯅ ꯃꯣꯏ ꯈꯪꯅꯔꯒ ꯂꯩꯃꯤꯟꯅꯒꯤꯕ ꯑꯣꯏꯖꯥꯠꯅꯦꯕ ꯀꯩꯁꯨ ꯐꯖꯅ ꯈꯪꯅꯔꯛꯄꯗꯤ ꯅꯠꯇꯞꯖꯥꯠꯅꯦꯕ ꯑꯗꯨꯒꯤ ꯄꯨꯔꯥ ꯀꯌꯥꯗꯤ ꯋꯥꯒ꯭ꯔꯦ ꯑꯅꯤꯗꯨꯅ ꯄꯥꯁꯜꯂꯒ ꯉꯥꯡꯉꯛꯄꯗꯨꯗꯗꯤ ꯑꯗꯨꯏ ꯑꯩꯖꯨ ꯌꯥꯝ ꯀꯟꯅꯗꯤ ꯍꯥꯏꯅꯤꯡꯗꯕ ꯑꯃꯨꯛꯁꯨ ꯃꯣꯏꯅ ꯒ꯭ꯌꯥꯟ ꯇꯥꯒꯗ꯭ꯔꯅ
ꯎꯝ
ꯑꯗꫭ ꯈꯠꯅꯕꯖꯨ ꯄꯥꯝꯗꯕ ꯑꯩꯗꯤ ꯑꯃꯨꯛ
ꯈꯠꯅꯕꯗ ꯌꯨꯝꯕꯨ ꯊꯣꯂꯛꯄ꯭ꯔꯣ
ꯊꯣꯔꯛꯇꯦꯗ ꯎꯝ
ꯃꯣꯏ ꯑꯗꯨꯝ ꯂꯥꯎꯅ ꯂꯣꯏꯔꯕꯣ
ꯑꯗꯨꯗꯩ
ꯀꯩꯅꯣ ꯍꯣꯏꯗꯤ ꯂꯩꯇ꯭ꯔꯣ ꯅꯣꯏ ꯄꯨꯟꯁꯤꯕ ꯍꯣꯏꯗꯤ
ꯃꯣꯏ ꯈꯪꯗꯦ ꯂꯩꯕ꯭ꯔ ꯂꯩꯇꯕ꯭ꯔ ꯅꯨꯡꯊꯤꯟ ꯑꯣꯏꯕꯗꯩ ꯇꯩꯗꯦ ꯂꯩꯔ ꯂꯩꯇ꯭ꯔꯤꯔ ꯈꯪꯗꯦ ꯑꯗꯨꯗꯩꯗꯤ ꯑꯩꯖꯨ ꯊꯣꯛꯄꯗꯣ ꯇꯜꯂꯕ ꯍꯥꯏꯇꯥꯔꯦ ꯁꯥꯏꯠ ꯂꯧꯕꯗꯣ
ꯋꯥꯔꯤꯗꯣ ꯅꯪ ꯍꯧꯖꯤꯛ ꯂꯤꯔꯛꯏꯔꯣ ꯅꯣꯏ ꯑꯃ ꯀꯩꯅꯣꯗꯨꯅ
ꯀꯔꯤ
ꯋꯥꯔꯤꯗꯣ
ꯑ
ꯍꯧꯖꯤꯛ ꯄꯤꯔꯛꯏꯔꯕ ꯅꯣꯏ ꯀꯩꯅꯣꯗꯨꯅ
ꯅꯠꯇꯦ ꯑꯩꯟ ꯇꯥꯔꯤꯅꯦ ꯉꯁꯥꯏ ꯑꯩ ꯀꯥ ꯂꯩꯌꯦꯕ
ꯑꯣ
ꯃꯣꯏ ꯈꯠꯅꯕꯗꫭ ꯇꯥꯕꯅꯦꯕ ꯑꯩꯅ ꯅꯥꯀꯟꯗꯒꯤ ꯑꯗꯨꯅꯤꯗ ꯑꯩꯅ ꯍꯦꯛ ꯍꯟꯒꯤꯕꯩꯗꯣ
ꯑ
ꯑꯗꯨꯒ ꯍꯦꯛ ꯀꯨꯏꯗꯅꯅꯦꯃꯤ ꯑꯗꯨꯝ
ꯑꯣ ꯉꯁꯥꯏ ꯅꯨꯡꯗꯤꯟꯒꯤꯔꯣ ꯋꯥꯔꯤꯖꯦ
ꯅꯨꯡꯗꯤꯟꯒꯤ ꯋꯥꯔꯤꯅꯦ
ꯅꯪ ꯀꯣꯆꯤꯡ ꯆꯠꯇ꯭ꯔꯤꯉꯩꯒꯤ
ꯀꯣꯆꯤꯡ ꯆꯠꯇ꯭ꯔꯤꯉꯩ ꯋꯥꯔꯤꯅꯦꯕ ꯑꯗꯒꯤ ꯑꯩꯗꯣ ꯁꯥꯏꯠ ꯂꯦꯞꯄꯖꯨ ꯇꯟꯕꯗꯣ ꯑꯗꯨꯝ ꯅꫭꯡꯐꯥꯗꯣꯛ ꯑꯩꯈꫭꯏꯖꯨ ꯂꯥꯡꯅꯤꯡꯉꯛꯄ ꯌꯥꯎꯋꯤꯅ
ꯎꯝ
ꯀꯟꯅ ꯍꯥꯏꯔꯨꯔꯒꯖꯨ ꯑꯃꯨꯛ ꯀꯩꯅꯣ ꯇꯧꯗꯧꯕ ꯏꯁ ꯃꯥꯖꯨ ꯂꯥꯡꯉꯤꯗꯨꯕꯨꯅ ꯍꯥꯏꯔꯛꯀꯗꯧꯕ ꯑꯃ
ꯑꯣ
ꯑꯒ꯭ꯌꯥꯟ ꯇꯥꯗꯦ ꯍꯥꯏ ꯇꯥꯔꯦ
ꯅꯣꯏꯒꯤꯗꯨꯖꯨ ꯃꯈꯣꯟ ꯌꯥꯝ ꯍꯧꯃꯜꯂꯦꯅꯦ ꯑꯗꯨꯅꯅꯤꯅꯦ ꯅꯥꯀꯟ ꯅꯥꯀꯟꯗꯣ ꯂꯣꯏ ꯇꯥꯔꯦꯕ ꯈꯤꯇꯪ ꯄ꯭ꯔꯥꯏꯕꯦꯁꯤ ꯁꯤ ꯑꯣꯏꯕ ꯋꯥꯔꯤ ꯁꯥꯟꯅꯒꯦ ꯈꯣꯠꯀꯦ ꯀꯥꯇꯣ ꯅꯨꯡꯉꯥꯏꯇ꯭ꯔꯦꯕ ꯅꯣꯏ ꯔꯦꯟ
ꯅꯨꯡꯉꯥꯏꯇꯕꯅꯤ ꯑꯗꯨꯅꯤ ꯑꯗꯨ ꯑꯣꯏꯗꯤ ꯁꯤꯒꯤ ꯊꯧꯗꯣꯛꯁꯦ ꯉꯁꯤ ꯉꯔꯥꯡ ꯇꯪꯒꯤ ꯋꯥ ꯅꯠꯇꯦꯕ ꯑꯇꯣꯞꯄ ꯑꯃꯖꯨ ꯂꯩꯔꯝꯃꯦ ꯑꯍꯟ ꯑꯝꯖꯨ ꯌꯨ ꯄꯤ ꯑꯦꯁ ꯁꯤ ꯊꯥꯕ ꯑꯃ ꯃꯥꯅ ꯍꯦꯛꯇ ꯍꯧꯔꯝꯕ ꯗ꯭ꯔꯃꯥꯅꯦꯕ ꯑꯃꯖꯤꯅ ꯇꯧꯔꯤꯖꯦ ꯑꯃꯨꯛ
ꯑꯥ
ꯍꯥꯏꯗꯤ ꯑꯃꯖꯤꯅ ꯃꯌꯥꯏꯗ ꯂꯩꯔꯤꯀꯥꯟꯗꯀꯣ ꯍꯨꯖꯤꯛꯀꯤ ꯑꯍꯟꯖꯤꯅ ꯍꯥꯏꯗꯤ
ꯑ
ꯑꯥ ꯍꯧꯖꯤꯛꯒꯤ ꯑꯅꯧꯕ ꯂꯥꯛꯏꯕ ꯑꯍꯟꯖꯦ
ꯑꯥ
ꯑꯗ ꯃꯥꯖꯨ ꯃꯌꯥꯏꯗ ꯂꯩꯔꯝꯕꯗꯒꯤ ꯍꯥꯟꯅ ꯂꯩꯔꯝꯕ ꯌꯨ ꯄꯤ ꯑꯦꯁ ꯁꯤ ꯊꯥꯕꯗꯨꯅ ꯃꯥ ꯖꯦ ꯉꯥꯡꯕꯤꯕꯅꯦꯕ ꯑꯗꯨꯝ ꯑꯁ ꯘꯔꯤ ꯐꯛꯂꯥꯡ ꯊꯦꯠꯄꯐꯥꯎ ꯂꯧꯊꯣꯛꯍꯟꯕꯤ ꯃꯌꯥꯝ ꯇꯧꯒꯤꯕꯀꯣ ꯑꯗꯨꯗꯩꯗꯤ ꯁꯥꯎꯅꯗ ꯈꯣꯠꯅꯗꯅ ꯃꯃꯥꯟꯅꯕꯅꯦꯕ ꯑꯁꯦꯡꯕꯗꯤ ꯑꯅꯤꯖꯦ ꯗꯦꯜꯂꯤꯗ ꯀꯩꯗ ꯊꯦꯡꯅꯔꯛꯄ
ꯑꯥ
ꯑꯗꯨꯒ ꯍꯦꯛ ꯂꯥꯛꯄꯒ ꯅꯣꯉꯥꯟꯕꯒ ꯉꯥꯡꯕ ꯍꯧꯔꯝꯅꯦꯃꯤ ꯍꯧꯖꯤꯛꯀꯤ ꯑꯃꯖꯤꯅꯥ
ꯑꯥ
ꯑꯗꯨꯒꯤ ꯃꯇꯧꯗꯨ ꯍꯨꯖꯤꯛꯀꯤ ꯆꯠꯈ꯭ꯔ ꯃꯇꯨꯡꯗ ꯑꯃꯖꯤꯅ ꯑꯃꯨꯛ ꯇꯝꯃꯛꯄ ꯍꯥꯏꯇꯥꯔꯦ
ꯑꯥ
ꯅꯪꯒꯤ ꯂꯥꯡꯕ ꯈꯣꯠꯄꯒꯇ ꯉꯥꯡꯉꯛꯄꯒ ꯌꯥꯎꯒꯔ꯭ꯕꯣ
ꯑ ꯑꯩꯉꯣꯟꯗꯗꯤ ꯅꯉꯝꯕ ꯅꯠꯇꯦ ꯃꯣꯏ ꯑꯩꯗꯤ ꯑꯩꯗꯤ ꯊꯣꯏꯅꯁꯨ ꯀꯩꯁꯨ ꯂꯥꯡꯗꯦꯗꯅ
ꯑꯥ
ꯑꯗꯨꯝ ꯇꯥꯏꯃꯤꯡ ꯌꯦꯡꯉꯒ ꯑꯩꯒꯣꯏꯗꯤ ꯇꯧꯕꯩ ꯋꯥꯅꯦꯕ
ꯎꯝ
ꯗꯨ ꯀꯩꯁꯨ ꯃꯣꯏꯗ ꯗꯤꯁꯇꯔꯕ ꯇꯧꯅꯕ ꯃꯑꯣꯡꯗꯗꯤ ꯅꯣꯡꯃꯇ ꯇꯧꯗꯦꯕ ꯑꯗꯨꯝ ꯀꯩꯁꯨ ꯅꯨꯡꯉꯥꯏꯇꯦꯗꯅ ꯑꯩꯈꯣꯏꯖꯨ ꯍꯥꯏꯗꯤ
ꯂꯩꯃꯤꯟꯅꯔꯒ ꯁꯨꯝ ꯈꯠꯅ ꯆꯩꯅ ꯈꯠꯅ ꯆꯩꯅꯕ ꯇꯧꯕ ꯅꯨꯡꯉꯥꯏꯇꯦꯗꯅ
ꯑꯥ ꯃꯣꯏꯅꯖꯨ ꯒ꯭ꯌꯥꯟ ꯇꯥꯒꯗꯕꯅꯦꯕ ꯑꯣ ꯃꯤꯖꯤ ꯅꯥꯀꯟꯗ ꯇꯥꯅꯤꯡꯉꯝꯃꯣꯏꯀꯣ ꯍꯥꯏꯕꯗꯨꯝꯗꯤ ꯈꯟꯕꯤꯒꯗꯝꯅꯤꯗꯅꯥ
ꯍꯣꯏ ꯑꯗꯨꯕꯨꯗꯤ ꯑꯗꯣ ꯅꯣꯏ ꯍꯣꯁꯦꯜꯗꯣ ꯑꯗꯨꯝ ꯆꯤꯛꯅꯕꯅꯦꯕ ꯂꯥꯡꯅꯗꯦꯗꯅꯀꯣ
ꯑꯥ ꯍꯣꯏ
ꯑ ꯑꯇꯣꯞꯄ ꯔꯦꯟꯇ ꯁꯥꯇ꯭ꯔ ꯃꯌꯥꯝ ꯂꯩꯔꯒ ꯂꯥꯡꯕ ꯈꯣꯠꯄ ꯑꯗꯨꯃꯥꯏꯅꯗꯤ ꯇꯧꯗꯦꯕ
ꯑꯗꯨꯃꯥꯏꯅ ꯇꯧꯗꯦꯅ ꯆꯤꯛꯇꯤ ꯆꯤꯛꯄꯅꯦ ꯑꯩꯈꯣꯏꯖꯦ
ꯑꯗꯨꯗ ꯊꯣꯛꯏ ꯀꯟꯐ꯭ꯂꯤꯛꯁꯤꯅ ꯁꯤꯒꯤ ꯀꯥ ꯃꯈꯣꯟ ꯍꯧꯕꯖꯦ ꯁꯤꯅꯅꯦ ꯃꯌꯥꯝ ꯍꯦꯛꯇ ꯀꯩꯅꯣ ꯇꯧꯅꯩꯖꯦ ꯑꯁꯣꯝꯒꯤ ꯅꯥꯀꯟꯒꯤꯗꯨꯅꯃꯨꯛ ꯈꯔ ꯐꯩ ꯃꯣꯏꯗꯨ ꯀꯥ ꯆꯥꯎꯋꯦꯕꯀꯣ
ꯑꯥ
ꯀꯌꯥ ꯇꯥꯟꯅꯗꯦꯕ ꯃꯣꯏꯁꯤꯅ ꯑꯃꯨꯛ ꯑꯩꯈꯣꯏꯁꯤꯗꯤ ꯍꯦꯛꯇ
ꯑꯁꯣꯝ ꯅꯥꯀꯟꯒꯤꯗꯣ ꯑꯁꯣꯝ ꯅꯥꯀꯪꯒꯤꯗꯣ ꯀꯩꯅꯣ ꯇꯧꯔꯕꯣ ꯑ ꯀꯥ ꯆꯥꯎꯁꯨ ꯆꯥꯎꯋꯤꯗꯅ ꯑꯗꯨꯒ ꯂꯣꯏ ꯈꯥꯁꯨ ꯈꯥꯖꯤꯟꯕꯝ ꯇꯧꯋꯦ
ꯑꯥ ꯁꯤꯂꯤꯡ ꯀꯀꯥ ꯍꯥꯞꯄꯅꯦ
ꯁꯤꯂꯤꯡ ꯀꯩꯀꯥ ꯍꯥꯞꯆꯤꯜꯂꯒ ꯈꯥꯖꯤꯟꯕꯝꯁꯨ ꯇꯧꯋꯦꯕ ꯑꯗꯨꯅ ꯈꯔꯁꯨ ꯐꯕꯥ ꯑꯣꯏꯔꯝꯒꯅꯤ
ꯑꯗꯨꯅꯦ
ꯑꯩꯈꯣꯏꯗꯨꯗꯤ
ꯀꯩꯕ
ꯅꯪꯒꯤ ꯅ ꯃꯇꯥꯏꯗꯒꯤ ꯉꯥꯡꯉꯛꯄꯗꯣ ꯅꯪꯒꯤ ꯃꯇꯥꯏꯗꯨ ꯇꯥꯏꯑꯦꯕ
ꯑꯥꯥ ꯑꯥꯎ ꯇꯥꯕꯅꯦ ꯈꯔ ꯀꯟꯅ ꯍꯧꯔꯗꯤ ꯇꯥꯕꯅꯦ
ꯐꯨꯒ꯭ꯔꯤ ꯈꯣꯠꯄꯐꯥꯎ ꯇꯥꯏꯅꯩ ꯍꯥꯏꯔꯒ
ꯑꯗꯨꯅꯦ ꯑꯁ ꯂꯦꯞꯄꯨꯅꯣ ꯃꯣꯏ ꯀꯩꯅꯣ ꯇꯧꯔꯒ ꯇꯨꯃꯤꯟ ꯂꯩꯊꯣꯛꯑꯣ ꯑꯗꯨꯝ ꯀꯔꯤꯝ ꯀꯥꯟꯗꯕꯤꯗ
ꯑꯩꯁꯨ ꯇꯜꯂꯦ ꯍꯥꯏꯇꯥꯔꯦ
ꯑꯍꯟꯗꯨꯁꯨ ꯃꯥꯗꯤ ꯃꯤꯡꯆꯪꯕꯨꯗꯤ ꯈꯣꯝꯖꯔꯤꯕ ꯃꯥꯗꯣ ꯑꯩꯗꯤ ꯈꯔ ꯉꯥꯡꯁꯤ ꯈꯣꯠꯁꯤ ꯀꯥꯏꯅ ꯃꯃꯥꯡꯗꯁꯨ ꯌꯥꯝ ꯇꯧꯔꯛꯈ꯭ꯔꯕꯅꯤꯕ ꯑꯩꯉꯣꯟꯗ ꯑꯩꯅ ꯇꯟꯗꯅ ꯑꯗꯨꯝ ꯂꯩꯊꯣꯛꯑ ꯂꯩꯕ ꯑꯩꯗꯤ ꯈꯪꯗꯦꯗ ꯁꯤꯒꯤ ꯊꯕꯛꯁꯦ ꯑꯩ ꯌꯥꯎꯁꯟꯅꯤꯡꯗꯦ ꯑꯩꯁꯨ ꯌꯥꯅ ꯌꯥꯅꯕ ꯑꯗꯨꯝ ꯇꯧꯒꯦꯅ ꯈꯟꯈꯤꯕꯗꯣ
ꯌꯥꯎꯁꯜꯂꯨꯅꯨ ꯌꯥꯎꯁꯜꯂꯨꯅꯨ ꯍꯌꯦꯡ ꯍꯌꯦꯡ ꯑꯩꯒꯤꯗꯁꯨ ꯑꯩ ꯏꯃꯥꯟꯅꯕ ꯂꯥꯛꯄꯗ ꯁꯨꯝ ꯂꯩꯗꯅ ꯋꯥꯔꯤ ꯁꯥꯟꯅꯕ ꯋꯥꯇꯥꯏ ꯁꯥꯟꯅꯕ ꯈꯣꯠꯄ ꯈꯤꯇꯪ ꯅꯣꯛꯄ ꯈꯣꯠꯄ ꯂꯩꯗꯅ ꯑꯗꯨꯗ ꯑꯃꯗꯨꯅ ꯑꯃꯨꯛ ꯇꯥꯔꯒ ꯑꯣꯟꯈꯠꯂꯛꯇꯣꯏꯅꯦ
ꯃꯥꯅꯦ ꯆꯦꯂꯦꯟꯖ ꯇꯧꯅꯔꯛꯀꯗꯣꯏꯅꯤ
ꯃꯥ ꯌꯥꯝꯅ ꯏꯪꯕ ꯄꯥꯝꯃꯒ ꯃꯤꯒꯤ ꯔꯦꯟ ꯍꯥꯏꯁꯤꯗꯤ ꯈꯔ ꯑꯗꯨꯝ ꯂꯥꯡꯅ ꯇꯥꯝꯅꯤ ꯍꯣꯁꯇꯦꯜ ꯅꯠꯇꯦꯗꯅ ꯀꯣ
ꯃꯥ ꯌꯥꯝ ꯅꯨꯡꯉꯥꯏ ꯍꯥꯏꯗꯤ ꯀꯔꯤꯝ ꯅꯥꯟꯗꯕ ꯄꯥꯝꯕꯗꯤ ꯁꯥꯠꯇ ꯂꯩꯕ ꯀꯥꯒ ꯀꯔꯤꯝ ꯁꯥꯎꯟ ꯄ꯭ꯔꯨꯨꯞ ꯑꯣꯏꯕꯁꯤꯡꯗꯣ ꯑꯗꯨ ꯊꯤꯖꯧ ꯁꯤꯗ ꯇꯥꯕ ꯈꯔ ꯈꯥꯡ ꯇꯥꯔꯦꯗꯥꯅ ꯑꯩꯈꯣꯏꯁꯨ ꯑꯥꯗ ꯂꯣꯏ ꯈꯥꯡꯉꯩ ꯉꯥꯛꯀꯅꯤ ꯑꯩꯈꯣꯏꯅ ꯀꯣꯂꯦꯖ ꯇꯝꯕꯗ ꯂꯩꯕꯀꯥꯗꯣ ꯂꯥꯡꯅꯔꯤ ꯉꯥꯛꯇꯅꯤ ꯁꯨꯝ ꯂꯩꯔ ꯂꯩꯔꯒ ꯍꯩꯅꯔꯛꯄꯩ ꯋꯥꯅꯤ
ꯎꯝ ꯎꯝ ꯍꯥꯏꯕꯗꯤ ꯃꯥꯒꯨꯝꯕ ꯉꯥꯛ ꯊꯦꯡꯅꯕꯗꯤ ꯀꯩꯁꯨ ꯌꯥꯔꯣꯏꯕ
ꯎꯝ
ꯑꯩꯈꯣꯏꯅ ꯑꯃꯨꯛ ꯁꯨꯝ ꯃꯥꯟꯅꯕ ꯇꯜꯂꯦꯅ ꯇꯧꯕꯒꯤ ꯁꯨꯝ ꯅꯨꯡꯉꯥꯏꯇꯦꯅ ꯁꯨꯝ ꯇꯨꯃꯤꯟ ꯂꯩꯊꯣꯛꯄꯤꯕꯅꯦꯕ
ꯑꯣ
ꯑꯩꯗꯤ ꯂꯥꯡꯅꯤꯡꯕ ꯌꯥꯎꯔꯁꯨ ꯌꯥꯏꯔꯤ ꯀꯩ ꯂꯥꯡꯗꯅꯕ ꯇꯧꯖꯕꯗꯣ ꯏꯁꯥꯅꯥꯏꯅ ꯃꯣꯏꯅ ꯉꯥꯡꯕꯗꯨ ꯇꯥꯅꯤꯡꯗꯦꯅ
ꯑꯃ ꯑꯩꯈꯣꯏꯅꯒ ꯂꯥꯛꯑꯒ ꯃꯩꯈꯨ ꯅꯨꯡꯈꯨ ꯊꯛꯄꯗꯣ
ꯑꯥ
ꯅꯥꯀꯟꯒꯤ ꯃꯌꯥꯏꯗꯨꯗꯤ ꯀꯔꯤꯝ ꯆꯥꯗꯕ ꯅꯠꯇ꯭ꯔꯣ ꯅꯪ ꯑꯃ ꯀꯩꯅꯣ ꯑꯍꯟꯗꯣ
ꯑꯍꯟꯗꯨ ꯆꯥꯔꯝꯃꯣꯏꯍꯦ ꯌꯨꯕꯨꯗꯤ ꯈꯔ ꯊꯛꯄ ꯃꯥꯜꯂꯦ ꯈꯪꯗꯦ ꯍꯤꯗꯥꯛꯀꯨꯝꯕꯕꯨꯗꯤ
ꯑꯥ
ꯑꯗꯨꯛ ꯊꯛ ꯑꯗꯨ ꯁꯨꯝ ꯒ꯭ꯌꯥꯟ ꯇꯥꯅ ꯂꯩꯕꯅꯤꯗ ꯀꯩꯁꯨ ꯇꯧꯗꯕꯅꯤꯗ
ꯎꯝ
ꯍꯥꯏꯗꯤ ꯑꯩꯈꯣꯏꯅ ꯑꯃꯨꯛ ꯑꯗꯨꯒꯨꯝꯕꯗꯨ ꯑꯃꯨꯛ ꯀꯩꯅꯣ ꯇꯧꯅꯅꯤꯡꯗꯦꯗꯅ
ꯎꯝ
ꯎꯝ ꯈꯪꯗꯦ ꯑꯗꯨꯅꯦ ꯇꯜꯂꯦꯕ